ꯇꯥꯏ ꯇꯥꯔꯦ
ꯑꯥ ꯀꯩꯗꯧꯔꯝꯃꯤꯅꯣ
ꯁꯨꯝ ꯂꯩꯔꯝꯃꯤꯅꯤꯅꯦ ꯌꯥꯝ ꯊꯥꯖꯗꯅ ꯀꯣꯜ ꯇꯧꯔꯛꯑꯦ ꯀꯩ ꯂꯩꯒꯦ
ꯁꯨꯝ ꯎꯗꯕꯖꯨ ꯀꯨꯏꯔꯦ ꯄꯥꯎꯖꯨ ꯐꯥꯎꯅꯒꯤꯗꯕ ꯀꯨꯏꯔꯦ ꯀꯝꯗꯧꯔꯤꯖꯥꯠꯅꯣ ꯏꯃꯨꯡ ꯃꯅꯨꯡ ꯑꯅꯥ ꯑꯌꯦꯛꯀ ꯌꯥꯎꯕ꯭ꯔꯣ ꯀꯃꯥꯏꯅ ꯇꯧꯔꯤꯒꯦꯅ ꯁꯨꯝ ꯍꯪꯅꯤꯡꯗꯅ ꯇꯧꯔꯛꯏꯅꯤꯅꯦ
ꯑꯣ ꯑꯣ ꯀꯩꯁꯨ ꯊꯣꯏꯗꯣꯛꯄ ꯌꯥꯎꯗꯤꯌꯦ ꯅꯍꯥꯟ ꯅꯣꯡ ꯅꯤꯅꯤꯗꯤ ꯈꯔꯅꯦ ꯑꯃꯥ ꯍꯧꯖꯤꯛ ꯀꯥꯟꯖꯦ ꯅꯨꯡꯁꯥ ꯑꯃꯨꯛ ꯁꯥ ꯅꯣꯡ ꯑꯃꯨꯛ ꯆꯨ ꯗꯩ ꯂꯝꯕꯤ ꯆꯠꯂꯦ ꯎꯐꯨꯟ ꯈꯔ ꯍꯧ ꯁꯨꯝ ꯇꯧꯕꯖꯤꯗꯅꯦ ꯂꯣꯛ ꯅꯨꯡ ꯈ꯭ꯔ ꯇꯧꯅꯔꯝꯃꯦ ꯌꯥꯝ ꯀꯟꯅꯕꯨꯗꯤ ꯇꯧꯍꯧꯗ꯭ꯔꯦ ꯑꯉꯥꯡ ꯅꯨ ꯄꯤꯀ ꯑꯗꯣ ꯍꯧꯖꯤꯛꯄꯨꯗꯤ ꯀꯩꯁꯨ ꯊꯣꯏꯗꯣꯛꯄ ꯇꯧꯗ꯭ꯔꯦ
ꯑꯥ ꯑꯗꯨ ꯅꯣꯏꯗꯤ ꯑꯃꯨꯛ ꯁꯍꯔꯗ ꯂꯩꯕꯅꯤꯅ ꯑꯅꯥ ꯑꯌꯦꯛ ꯌꯥꯎꯔꯛꯑꯁꯨ ꯑꯥ ꯍꯣꯁꯄꯤꯇꯥꯜꯗ ꯑꯆꯧ ꯑꯆꯧꯕ ꯂꯩꯕꯅꯤꯅ ꯑꯃꯨꯛ ꯐꯔꯤꯅꯤꯗꯣ
ꯍꯣꯏ ꯍꯣꯏ ꯑꯗꯨꯒꯤꯗꯤꯅꯦ ꯄꯩꯁꯥ ꯋꯥꯗ ꯉꯥꯏꯔꯦ ꯍꯣꯁꯄꯤꯇꯥꯜ ꯅꯛꯑꯦ ꯂꯝꯕꯤ ꯊꯣꯡ ꯅꯨꯡꯉꯥꯏꯔꯦ ꯑꯗꯒꯤ ꯑꯥ ꯀꯩꯅꯣꯃ ꯆꯠꯄ ꯈꯣꯠꯄꯗ ꯑꯣꯏꯔꯁꯨ ꯌꯨꯝꯒꯤ ꯒꯥꯔꯤ ꯂꯩꯇ꯭ꯔꯁꯨꯅꯦ ꯍꯧꯖꯤꯛꯀꯥꯟꯗꯤ ꯐꯣꯟꯗ ꯑꯗꯨꯝ ꯑ ꯑꯈꯣꯏ ꯁꯨꯃꯥꯏꯅ ꯑꯈꯣꯏ ꯌꯨꯝꯕꯧ ꯂꯥꯛꯄꯤꯔꯣ ꯈꯣꯠꯂꯣ ꯍꯥꯏꯔꯒ ꯒꯥꯔꯤ ꯑꯃꯥ ꯑꯗꯨꯝ ꯇꯧꯔ ꯈꯣꯠꯂꯒ ꯅꯠꯇ꯭ꯔꯒ ꯌꯥꯝ ꯂꯨꯔꯒꯅ ꯑꯦꯝꯕꯨꯂꯦꯟꯁꯄꯨ ꯑꯣꯏꯔꯁꯨ ꯍꯦꯛꯇ ꯅꯨꯡꯉꯥꯏꯔꯦ ꯑꯗꯨꯒꯤꯗꯤ ꯄꯩꯁꯥꯕꯨ ꯂꯩꯔꯗꯤꯅꯦ ꯑ ꯀꯅꯥꯝꯇ ꯂꯩꯇ꯭ꯔꯁꯨ ꯌꯥꯔꯦ ꯑꯗꯨ ꯇꯧꯔꯦ ꯁ꯭ꯋꯥꯏꯗꯗꯤ
ꯁꯨꯟ ꯅꯣꯏꯗꯤ ꯌꯥꯝ ꯐꯩꯌꯦ ꯑꯗꯨꯅꯦ ꯑꯈꯣꯏꯒꯤꯗꯤ ꯑꯃꯨꯛ ꯂꯝꯖꯦ ꯂꯥꯞꯅꯒ ꯂꯩꯔꯦ ꯂꯝꯕꯤꯅꯒ ꯐꯠꯇꯕꯅꯦ ꯀꯔꯤꯒꯨꯝꯕ ꯑꯅꯥ ꯑꯌꯦꯛ ꯌꯥꯎꯔꯛꯑꯁꯨ ꯈꯨꯗꯣꯡꯊꯤꯕ ꯊꯣꯛꯅꯤꯡꯉꯥꯏ ꯅꯣꯏꯖꯦ ꯑꯗꯨꯅ ꯃꯊꯥ ꯁꯥꯏꯅꯤꯅꯦ ꯍꯟꯗꯛꯇꯣ ꯑꯩ ꯏ ꯏꯀꯨꯕꯣꯛꯇꯣ ꯌꯥꯝ ꯀꯟꯅ ꯅꯥꯗꯅꯅꯦ ꯍꯣꯁꯄꯤꯇꯥꯜꯗ ꯄꯨꯈꯠꯅꯕ ꯇꯧꯕꯅꯦꯕ ꯑꯗ ꯒꯥꯔꯤ ꯂꯩꯇꯗꯅꯥ ꯀꯌꯥꯝ ꯋꯥꯈ꯭ꯔꯦ
ꯑꯣ ꯍꯣꯏꯅꯦ ꯅꯣꯏꯒꯤꯗꯤ ꯀꯩꯅꯣ ꯂꯩꯄꯥꯛꯀꯤ ꯂꯨꯆꯤꯡꯕꯅꯦꯅ ꯇꯧꯔꯤꯁꯤꯡꯁꯦ ꯂꯝꯕꯤ ꯂꯝꯗꯥꯡꯒꯗꯨꯕꯨ ꯏꯌꯦꯡ ꯌꯦꯡꯁꯤꯟꯗ꯭ꯔꯥ ꯗ꯭ꯔꯥꯕꯔꯣ ꯅꯣꯏꯒꯤꯗꯨꯕꯣ
ꯀꯗꯥꯏꯗꯒꯤꯅꯣ ꯈꯪꯗꯦ ꯑꯩꯈꯣꯏꯒꯤ ꯇꯧꯔꯤꯁꯤꯡꯁꯦ ꯂꯝꯕꯤ ꯂꯝꯗꯥꯡꯁꯦ ꯍꯥꯟꯅ ꯈꯔ ꯐꯔꯝꯃꯦ
ꯑꯥ
ꯍꯥꯟꯅ ꯂꯩꯔꯝꯕꯗꯨꯅꯕꯨ ꯐꯩꯌꯦ ꯍꯧꯖꯤꯛꯅ ꯀꯣꯏꯂꯥꯁ ꯊꯥꯅꯤꯅꯅꯦ ꯂꯣꯏꯅ ꯇꯧꯈꯥꯏꯔꯨꯔꯦ ꯑꯗꯨꯗꯨꯒ ꯃꯣꯏꯒꯤ ꯇꯥꯡ ꯀ꯭ꯔꯤꯛ ꯍꯥꯏꯕꯗꯨꯗꯣ ꯊꯥꯔꯒ ꯂꯩꯔꯨꯕꯗꯒꯤ ꯅꯣꯡ ꯆꯨꯔꯦ ꯂꯩꯥꯅꯥꯡ ꯉꯥꯛꯇ ꯂꯝꯕꯤꯁꯦ ꯆꯠꯄ ꯉꯝꯗ꯭ꯔꯦ ꯑꯗꯨꯒ ꯀꯣꯏꯂꯥꯒ ꯁꯩꯡꯊꯥꯍꯦꯛ ꯊꯥꯕꯤꯈꯤꯗ꯭ꯔꯦ
ꯃꯗꯨ ꯅꯨꯡꯉꯥꯏꯈꯤꯗ꯭ꯔꯕꯅꯤ ꯃꯗꯨꯒꯤ ꯂꯩꯅꯥꯡ ꯊꯥꯗꯣꯏ ꯁꯔꯨꯛꯄꯨꯗꯨꯅꯦ ꯑꯗꯨꯝ ꯆꯨꯝꯅꯅꯦ ꯑꯩꯈꯣꯏꯒꯤ ꯂꯝꯕꯤ ꯎꯐꯨꯟ ꯊꯣꯛ ꯕꯗꯨ ꯆꯠꯆꯕꯅ ꯐꯕꯅꯤ ꯃꯗꯣ ꯅꯣꯡ ꯆꯨꯔꯒꯅꯦ ꯌꯥꯝ ꯇꯨꯕꯅꯤꯀꯣ ꯅꯣꯏ ꯒꯥꯔꯤ ꯃꯆꯥꯒ ꯊꯧꯔ ꯆꯠꯄ ꯁꯥꯏꯀꯜ ꯊꯧꯕꯗ ꯌꯥꯝ ꯅꯨꯡꯉꯥꯏꯇꯕꯅꯤ
ꯅꯨꯡꯉꯥꯏꯇꯦ ꯅꯨꯡꯉꯥꯏꯇꯦ ꯑꯗꯒꯤꯗꯤ ꯑꯃꯨꯛ ꯑꯩꯈꯣꯏꯒꯤ ꯃꯅꯥꯛꯀꯤ ꯑꯥ ꯄ꯭ꯔꯥꯏꯃꯥꯔꯤ ꯍꯦꯜ ꯁꯦꯟꯇꯔ ꯑꯃ ꯂꯩꯔꯤꯁꯤꯁꯨꯅꯦ ꯗꯣꯛ ꯗꯣꯛꯇꯔꯁꯨ ꯂꯩꯇꯕ ꯍꯧꯖꯤꯛꯁꯦ ꯗꯣꯛꯇꯔꯅꯤꯅ ꯅꯨꯡꯉꯥꯏꯕ ꯃꯐꯝ ꯊꯤ ꯊꯤꯗꯅ ꯂꯣꯏꯅ ꯆꯠꯅꯈ꯭ꯔꯦ ꯁ꯭ꯋꯥꯏꯁꯤꯗ ꯈꯪꯗꯦ ꯇꯧꯔꯤꯁꯦ ꯅꯥꯔꯛꯀꯅꯤ ꯈꯟꯕꯗꯅꯦ
ꯍꯧꯖꯤꯛꯀꯥꯟꯁꯦ ꯍꯥꯏꯗꯤ ꯅꯦ ꯇꯞꯅ ꯇꯞꯅꯕꯨꯗꯤ ꯌꯧꯔꯛꯇꯣꯏꯔꯝꯅꯤ ꯅꯍꯥꯟꯋꯥꯏꯗꯒꯤꯅꯦ ꯈꯔꯗꯤ ꯑ ꯑꯗꯨꯝ ꯍꯣꯡꯗꯣꯛꯄ ꯃꯐꯝꯁꯨ ꯂꯩꯗꯤ ꯂꯩꯔꯕꯅꯦꯕ ꯍꯥꯏꯗꯤ ꯑꯥ ꯍꯥꯟꯅꯗꯤ ꯗꯣꯛꯇꯔ ꯀꯩꯀꯥ ꯐꯖꯅ ꯂꯥꯛꯎ ꯌꯥꯗꯕꯁꯤꯡꯗꯣ ꯂꯩꯔꯦ ꯈꯣꯠꯂꯦ ꯀꯥꯏꯅꯒꯁꯨ ꯑꯗꯨꯝ ꯍꯥꯏꯗꯤ ꯍꯥꯏ ꯑ ꯑꯗꯨꯒ ꯅꯣꯏꯒꯤꯗꯤ ꯌꯧꯔꯛꯇ꯭ꯔꯕ꯭ꯔꯣ ꯇꯧꯔꯤꯗꯨꯕꯣ
ꯈꯪꯗꯦ ꯃꯔꯛ ꯑꯃꯗꯤ ꯈꯔ ꯅꯨꯡꯉꯥꯏꯔꯝꯃꯦ ꯑꯗꯒꯤꯗꯤ ꯍꯥꯟꯅ ꯅꯨꯡꯉꯥꯏꯔꯝꯕ ꯗꯣꯛꯇꯔꯗꯣ ꯑꯃꯨꯛ ꯄꯣꯁꯇꯤꯡ ꯆꯠꯈ꯭ꯔꯦ ꯑꯗ ꯑꯅꯧꯕ ꯑꯃ ꯂꯥꯛꯈꯤꯕꯁꯤꯗꯤ ꯈꯪꯗꯦ ꯑꯥ ꯂꯝꯕꯤ ꯊꯣꯡꯁꯦ ꯅꯨꯡꯉꯥꯏꯇꯕꯒꯤꯔ ꯂꯝꯁꯦ ꯂꯥꯞꯄꯒꯤꯔ ꯀꯩꯅꯣ ꯍꯣꯁꯄꯤꯇꯥꯜꯁꯦ ꯁꯨꯡ ꯂꯥꯛꯍꯦꯛ ꯂꯥꯛ ꯇꯔꯦ ꯑꯈꯣꯏ ꯑꯊꯨ ꯑꯀꯥꯏꯒꯤ ꯑꯅꯥꯕ ꯑꯃ ꯌꯦꯡꯒꯦ ꯈꯟꯕꯗ ꯐꯪꯗꯦ ꯉꯝꯗ꯭ꯔꯦ ꯈꯨꯗꯣꯡ ꯊꯤꯕ ꯊꯣꯛꯇꯅ ꯑꯉꯥꯡ ꯅꯨꯕꯤ ꯑꯃ ꯅꯥꯔꯛꯑꯦ ꯈꯣꯠꯂꯣ ꯑꯗꯨꯝ ꯑꯥ ꯂꯥꯞꯈꯔꯥꯕ ꯁꯍꯔ ꯌꯧꯅꯕ ꯍꯣꯠꯅꯩꯑꯦꯕ ꯑꯗꯨꯁꯨ ꯑꯃꯨꯛ ꯒꯥꯔꯤ ꯂꯩꯇꯕ ꯏꯁꯥꯒꯤ ꯒꯥꯔꯤ ꯂꯩꯕ ꯑꯣꯏꯗꯤ ꯐꯗꯧꯕ
ꯑꯗꯨꯅꯤꯅꯦ ꯑꯗꯨꯗꯤ ꯅꯣꯏꯗꯤ ꯀꯩꯗꯒ ꯆꯠꯂꯤꯍꯦꯛ ꯍꯦꯛ ꯁꯨꯃꯥꯏꯅꯒꯨꯝꯕ ꯈꯨꯗꯛꯇꯒꯨꯝꯕ ꯅꯨꯡꯗꯥꯡꯗ ꯀꯩꯗ ꯑꯅꯥ ꯑꯌꯦꯛ ꯌꯥꯝꯅ ꯏꯃꯥꯔꯖꯦꯟꯁꯤ ꯑꯣꯏꯕ ꯂꯥꯛꯇꯥꯥꯔꯒꯗꯤ
ꯑꯣ ꯑꯉꯥꯡꯒꯤ ꯁ꯭ꯀꯨꯜꯒꯤ ꯚꯦꯟꯒꯨꯝꯕ ꯄꯨꯅꯕꯒꯤ ꯚꯦꯟ ꯑꯃꯅꯤꯗꯤ ꯂꯩꯌꯦ ꯑꯗꯨꯒꯨꯝꯕꯗꯣ ꯈꯛꯇ ꯅꯦꯛꯅ ꯂꯩꯔꯦ ꯍꯥꯏꯗꯤ ꯃꯁꯥꯒꯤ ꯑꯣꯏꯕ ꯒꯥꯔꯤ ꯀꯥꯔ ꯅꯨꯡ ꯂꯩꯕꯗꯨꯗꯤ ꯋꯥꯏꯒꯦ ꯌꯥꯗꯦꯗꯣ
ꯑꯁ ꯆꯨꯝꯃꯤꯅꯦ ꯑꯗꯣ ꯅꯨꯡꯗꯤ ꯅꯨꯡꯉꯥꯏꯔꯝꯃꯣꯏꯍꯦ ꯍꯥꯏꯒꯨꯝꯅ ꯍꯥꯏꯗꯤꯅꯦ ꯅꯥꯔꯛꯄ ꯍꯥꯏꯁꯤꯗꯕꯨꯅꯦ ꯑꯌꯥꯝꯕꯅꯅꯦ ꯑ ꯑꯌꯨꯛ ꯅꯨꯡꯊꯤꯟꯗ ꯅꯥꯕꯁꯤꯗꯤ ꯈꯪꯕꯨꯈꯪꯗꯝꯅꯤ ꯑꯗꯨꯝ ꯅꯥꯔꯛꯑꯦ ꯍꯥꯏꯔꯁꯨ ꯐꯕ ꯆꯠꯄ ꯌꯥꯕꯅꯤꯅ ꯅꯨꯡꯗꯥꯡꯗ ꯑꯃꯝ ꯑꯊꯦꯡ ꯊꯦꯡꯗ ꯃꯤ ꯂꯩꯔꯛꯇ꯭ꯔꯀꯥꯟꯗ ꯅꯥ ꯌꯦꯛꯂꯛ ꯇꯧꯕꯁꯦ ꯂꯝꯕꯤ ꯊꯣꯡ ꯅꯨꯡꯉꯥꯏꯇꯕꯗꯗꯤꯀꯣ ꯑꯅꯛꯄꯗ ꯃꯣꯏꯅ ꯍꯣꯁꯄꯤꯇꯥꯜꯗꯣ ꯐꯖꯅ ꯆꯂꯥꯏꯕꯤꯔꯗꯤ ꯐꯕꯀꯣ
ꯑꯗꯨꯅꯦ ꯇꯧꯔꯤꯁꯦ ꯍꯥꯏꯗꯤ ꯑ ꯒꯥꯔꯤꯑꯁꯦ ꯏꯁꯥꯒꯤ ꯉꯥꯛꯇ ꯂꯩꯕ ꯅꯠꯇꯦꯗꯣ
ꯃꯥꯅꯤ ꯃꯥꯅꯤ
ꯈꯪꯗꯦꯗ
ꯏꯁꯥꯒꯤ ꯑꯗꯨꯅꯤꯅꯦ ꯏꯁꯥꯒꯤ ꯂꯣꯏꯅ ꯂꯩꯖꯕꯗꯗꯤ ꯐꯅ ꯂꯥꯞꯄꯦ ꯍꯥꯏꯔꯖꯨ ꯈꯔ ꯐꯕ ꯂꯝꯕꯤꯗꯨꯒ ꯐꯠꯇ꯭ꯔꯦ ꯑꯃꯨꯛ ꯚꯦꯟꯗ ꯀꯩꯗ ꯄꯨꯔ ꯆꯠꯄ ꯍꯥꯏꯗꯨꯁꯨ ꯑꯁꯣꯟ ꯑꯅꯥ ꯄꯨꯗꯣꯔꯤꯕꯅꯤ ꯑꯅꯥ ꯑꯌꯦꯛꯅꯤ ꯆꯠꯇꯣꯏꯗꯣ ꯑꯁ ꯅꯨꯡꯗꯤ ꯅꯨꯡꯉꯥꯏꯔꯝꯃꯣꯏ ꯑꯣꯟꯊꯣꯛꯅ ꯅꯣꯏ
ꯑꯗꯨꯅꯦ ꯑꯩꯅ ꯍꯥꯏꯗꯤ ꯂꯝꯕꯤ ꯊꯣꯡꯁꯦ ꯐꯠꯇ꯭ꯔꯦ ꯍꯥꯏꯔꯗꯤ ꯂꯩꯔꯤꯕ ꯍꯣꯁꯄꯤ__ ꯄꯤꯇꯥꯜ ꯑꯃꯁꯤꯗ ꯗꯣꯛꯇꯔꯗꯣ ꯂꯩꯍꯜꯂꯣꯕ ꯑꯗꯨ ꯂꯩꯔꯗꯤ ꯂꯝꯕꯤ ꯊꯣꯡ ꯐꯠ__ ꯇꯕꯒꯤ ꯑꯋꯥꯕꯗꯣ ꯀꯩꯁꯨ ꯃꯥꯏꯌꯣꯛꯅꯔꯔꯣꯏ ꯁꯤꯗ ꯑꯅꯛꯄꯗ ꯂꯩꯔꯒꯗꯤ
ꯑꯁꯦꯡꯕꯅꯤ ꯍꯧꯖꯤꯛꯀꯥꯟꯁꯦ ꯑꯗꯨꯒꯤꯁꯨ ꯏꯔꯥꯡꯁꯨ ꯌꯥꯝꯅ ꯊꯣꯛꯅꯗ꯭ꯔꯅꯦꯀꯣꯏ ꯄꯥꯎꯗ ꯔꯦꯗꯤꯑꯣꯗ ꯇꯤꯚꯤꯗ ꯑꯉꯥꯡ ꯅꯨꯄꯤ ꯂꯝ ꯂꯥꯞꯄꯗꯒꯤ ꯑꯉꯥꯡ ꯎꯅꯕꯒꯤ ꯄꯨꯈꯠꯂꯛꯑꯦ ꯂꯝꯕꯤ ꯊꯣꯡ ꯐꯠꯇ꯭ꯔꯦ ꯒꯥꯔꯤ ꯅꯨꯡꯗꯤ ꯂꯩꯇ꯭ꯔꯃꯤꯅꯤꯅ ꯆꯦꯟꯅꯔꯤꯉꯩ ꯈꯣꯠꯂꯤꯉꯩꯗ ꯊꯦꯡꯒ꯭ꯔꯦ ꯑꯗꯨꯒ ꯍꯣꯁꯄꯤꯇꯥꯜ ꯌꯧꯔꯀꯥꯟꯗꯅ ꯑꯃꯨꯛ ꯑꯁ ꯑꯉꯥꯡ ꯂꯩꯇ꯭ꯔꯦꯒ ꯃꯃꯥ ꯂꯩꯇ꯭ꯔꯦꯒ ꯄꯥꯎ ꯅꯨꯡꯉꯥꯏꯇꯕ ꯌꯥꯝ ꯇꯥꯔꯤꯁꯤꯡꯁꯦ ꯑꯅꯛꯄꯗꯤ ꯊꯣꯛꯄꯨ ꯊꯣꯛꯇꯦꯕ ꯑꯔꯥꯞ ꯑꯔꯥꯞꯄꯁꯤꯡ ꯉꯥꯇꯅꯦꯕ ꯑꯗꯨꯒꯨꯝꯕ ꯊꯣꯛꯏꯁꯤꯡꯁꯦ
ꯍꯟꯗꯛꯀꯤ ꯄꯥꯎꯇꯥꯗ꯭ꯔꯣ ꯑꯉꯥꯡ ꯑꯩꯈꯣꯏ ꯁꯤꯗꯒꯤꯅꯦ ꯃꯧ ꯅꯍꯥ ꯑꯃ ꯂꯝꯕꯤꯗ ꯂꯩꯇ꯭ꯔꯦꯅ ꯇꯧꯕꯗꯣ ꯑꯉꯥꯡ ꯎꯅꯅꯤ ꯈꯣꯠꯄꯗ
ꯍꯩꯃ ꯍꯩꯃ ꯇꯥꯕꯨ ꯇꯥꯍꯧꯗꯦ ꯀꯃꯥꯏ ꯀꯃꯥꯏꯅꯒ ꯇꯧꯔꯤꯅꯣ
ꯑꯁ ꯀꯥꯏꯗꯒꯤ ꯒꯥꯔꯤꯗꯣ ꯊꯤꯅꯅꯕ ꯍꯣꯠꯅꯕ ꯈꯨꯗꯛꯇ ꯃꯁꯥꯗꯣ ꯉꯝꯃꯛꯇꯗꯅꯅ ꯃꯥ ꯒꯥꯔꯤꯗꯣ ꯀꯨꯏꯅ ꯊꯤꯅꯔꯒ ꯃꯇꯝꯗꯣ ꯈꯔ ꯀꯥꯟꯅꯒ꯭ꯔꯦ ꯑꯗꯨꯗꯨꯒ ꯒꯥꯔꯤꯗꯣ ꯐꯪꯉꯀꯥꯟꯗ ꯊꯧꯕꯗꯗꯤ ꯑꯃꯨꯛ ꯂꯝꯕꯤꯁꯦ ꯐꯠ__ ꯐꯠꯇꯕꯅꯤꯅ ꯁꯍꯔꯒꯤ ꯑ ꯑꯅꯥ ꯂꯥꯏꯌꯦꯡ ꯁꯪꯗꯨ ꯌꯧꯅꯕ ꯍꯣꯠꯅꯕꯗꯗꯤ ꯀꯨꯏꯅ ꯆꯪꯉꯦꯗꯣ ꯈꯣꯏꯒꯤꯗꯨꯅ ꯐꯠꯇꯕꯅ ꯃꯃꯥꯗꯨꯗꯤ ꯑꯗꯨꯝ ꯂꯩꯈꯤꯗ꯭ꯔꯦ ꯑꯉꯥꯡꯗꯨꯗꯤ ꯂꯩꯍꯧꯔꯦ ꯃꯄꯥꯗꯨꯅ ꯌꯥꯝ ꯋꯥꯅ ꯅ ꯌꯣꯛꯏ ꯍꯧꯖꯤꯛ ꯎꯕꯗꯅꯦ ꯅꯨꯡꯉꯥꯏꯇꯕꯅ ꯂꯣꯏꯔꯦ
ꯑꯁ ꯑꯗꯨꯅꯤꯅꯦ ꯍꯧꯖꯤꯛ ꯃꯇꯝꯁꯤꯗꯕꯨ ꯃꯤꯅ ꯇꯥꯔꯗꯤ ꯅꯣꯛꯑꯅꯦꯕ ꯍꯥꯏꯗꯤ ꯑꯁꯨꯛ ꯌꯥꯝꯅ ꯆꯥꯎꯈꯠꯂꯕ ꯃꯇꯝꯁꯤꯗ ꯑꯩꯈꯣꯏꯒꯤ ꯁꯤꯗ ꯑꯩꯈꯣꯏꯒꯤ ꯂꯝꯁꯤꯗꯗꯤ ꯁꯤꯒꯨꯝꯕꯒꯤ ꯃꯌꯥꯝꯒ ꯆꯞ ꯃꯥꯟꯅꯅ ꯐꯪꯗꯕ ꯑ ꯁꯣꯠꯊꯔꯕ ꯃꯌꯥꯝ ꯑꯃ ꯂꯩꯔꯤꯅꯦꯕ ꯀꯣ ꯇꯧꯔꯤꯁꯦ ꯌꯦꯡꯁꯤꯟꯕꯤꯅꯕ ꯂꯩꯇꯕꯒ ꯆꯞ ꯃꯥꯟꯅꯔꯦ ꯇꯧꯔꯤꯁꯦ
ꯑꯗꯨꯅꯦ ꯁꯨꯃꯥꯏꯅ ꯇꯧꯔꯕꯁꯤꯗꯅꯦ ꯍꯥꯏꯗꯤ ꯄꯩꯁꯥ ꯈꯔ ꯄꯥꯏꯕ ꯏꯃꯨꯡ ꯃꯅꯨꯡꯗꯤ ꯑꯥ ꯁꯍꯔꯗ ꯂꯣꯏ ꯍꯣꯡꯀꯠꯂ ꯂꯩꯅꯒ꯭ꯔꯦ ꯑꯩꯁꯨ ꯂꯩꯕ ꯂꯩꯇꯕꯅꯦ ꯌꯨꯝꯁꯦ ꯌꯨꯝ ꯍꯤꯡꯒꯣꯜꯁꯦ ꯌꯣꯟꯊꯣꯛꯑꯝꯃꯒ ꯑꯥꯗ ꯍꯣꯡꯀꯠꯂꯛꯑꯁꯤꯔꯕꯨ ꯈꯜꯂꯕꯅꯦ
ꯑꯣ ꯑꯣ ꯍꯣꯏꯌꯦ ꯑꯗꯨꯕꯨꯗꯤꯅꯦ ꯑꯃꯃꯝꯅꯤ ꯁꯍꯔꯗꯅ ꯑꯗꯨꯒꯨꯝꯕ ꯄꯩꯁꯥ ꯅꯨꯡꯁꯥꯒꯤ ꯂꯝꯕꯤ ꯊꯣꯡꯒꯤ ꯇꯧꯔꯦ ꯍꯥꯏꯕꯒꯤ ꯋꯥꯅꯤꯗꯣ ꯄꯩꯁꯥꯗꯗꯤꯅꯦ ꯄꯩꯁꯥ ꯌꯥꯝ ꯊꯣꯛꯇ꯭ꯔꯗꯤꯅꯦ ꯁ꯭ꯋꯥꯏꯗ ꯂꯩꯕꯁꯦ ꯑꯃꯨꯛ__ ꯌꯥꯝꯅ ꯂꯨꯏꯌꯦꯕ ꯅꯣꯏꯕꯣ ꯈꯨꯗꯤꯡꯃꯛ ꯂꯩꯔꯛꯄꯅꯤꯗꯣ ꯅꯣꯡꯉꯥꯟꯕꯗꯩ ꯁꯤꯖꯤꯟꯅꯔꯤꯕ ꯄꯨꯝꯅꯃꯛꯁꯦ ꯁꯣꯔ ꯍꯣꯟ ꯂꯤꯖꯦ ꯈꯛ ꯈꯛꯇꯅꯤ ꯄꯩꯁꯥ ꯇꯤꯡꯗ꯭ꯔꯤꯕ ꯍꯥꯏꯕꯕꯨ ꯑꯇꯩ ꯄꯨꯝꯅꯃꯛ ꯂꯩꯔꯤꯅꯤ ꯅꯣꯡꯉꯥꯟꯕꯗꯒꯤ ꯈꯨꯡꯒꯪꯗꯗꯤ ꯅꯣꯏꯁꯨ ꯉꯥꯏꯔꯦ ꯑꯔꯩꯕ ꯆꯥꯃꯤꯟꯅꯩꯗꯣ ꯑꯗꯩ ꯏꯁꯤꯡ ꯃꯥꯏꯁꯤꯡꯒꯤ ꯄꯩꯁꯥ ꯇꯤꯡꯄꯣꯠ__ ꯗꯦ ꯅꯠꯇ꯭ꯔꯥꯅꯦ ꯁꯨꯃꯤꯟꯅꯗꯅ ꯑꯗꯣ ꯑꯁ ꯈꯪꯗ꯭ꯔꯦꯗ ꯑꯃꯃꯝꯅꯦ ꯑꯗꯨꯅꯤ ꯁ꯭ꯋꯥꯏꯗꯗꯅ ꯑꯃ ꯅꯥꯔꯛ ꯌꯦꯛꯂꯛꯑꯒ ꯅꯨꯡꯉꯥꯏꯕꯩ ꯋꯥꯅꯦꯕ ꯑꯗꯣ ꯁꯤꯗꯁꯨ ꯉꯥꯏꯔꯦ ꯄꯩꯁꯥ ꯂꯩꯇ꯭ꯔꯗꯤ ꯅꯨꯡꯉꯥꯏ ꯄꯣꯠꯇꯦꯀꯣ ꯀꯩꯁꯨ
ꯑꯗꯣ ꯅꯪꯒꯤꯗꯤ ꯑꯃꯨꯛ ꯅꯪꯒꯤ ꯅꯨꯄꯥꯗꯣ ꯇꯣꯂꯣꯞ ꯆꯥꯕꯅꯤꯅ ꯐꯔꯤꯅꯤꯗꯣ ꯑꯗꯣ ꯍꯧꯖꯤꯛꯇꯤ ꯏꯔꯥꯡꯒ ꯐꯠ ꯐꯠꯇꯕꯅꯦ ꯅꯣꯏꯒꯤꯗꯤ ꯇꯣꯂꯣꯞꯀꯗꯤ ꯀꯃꯥꯏꯅ ꯇꯧꯔꯤꯒꯦ ꯑꯗꯨꯝ ꯆꯥꯡ ꯅꯥꯏꯅ ꯐꯪꯉꯤꯕ꯭ꯔ ꯀꯃꯥꯏꯅ ꯇꯧꯔꯤꯅꯣ
ꯑꯣ ꯇꯣꯂꯣꯞꯁꯦ ꯑꯗꯨꯝ ꯐꯪꯉꯦ ꯍꯥꯏꯇꯥꯔꯦ ꯃꯔꯛ ꯃꯔꯛꯇꯕꯨꯗꯤ ꯍꯦꯛ ꯃꯔꯛ ꯃꯔꯛꯇ ꯑꯗꯨꯝ ꯊꯥ ꯑꯃ ꯑꯅꯤ ꯄꯨꯟꯁꯤꯜꯂꯛꯄ ꯐꯪꯕꯁꯨ ꯌꯥꯎꯋꯦꯕꯀꯣ ꯑꯗꯣ ꯑꯌꯥꯝꯕꯅꯗꯤ ꯑꯗꯨꯝ ꯐꯖꯅꯗꯤ ꯐꯪꯉꯤꯗ ꯑꯁ ꯈꯪꯄꯣꯠꯇꯦꯗ ꯍꯧꯖꯤꯛ ꯃꯇꯝꯁꯤꯗꯅꯦ ꯆꯪꯉꯤꯕ ꯄꯩꯁꯥꯁꯤꯒꯅꯦ ꯄꯩꯁꯥ ꯌꯥꯝꯅ ꯆꯪꯗꯕ ꯃꯐꯝꯗ ꯂꯩꯕꯗꯒꯗꯤ ꯂꯦꯝꯃꯝꯒꯗ꯭ꯔ ꯑꯩꯈꯣꯏ ꯁꯤꯗꯗꯤ ꯌꯦꯡꯉꯨꯅꯦ ꯍꯦꯛ ꯅꯣꯡꯉꯥꯟꯕꯗꯒꯤ ꯇꯧꯔꯤꯕ ꯏꯁꯤꯡ ꯍꯦꯛ ꯁꯤꯖꯤꯟꯅꯕꯁꯤ ꯐꯥꯎꯕ ꯂꯩꯔꯤꯕꯅꯤ ꯑꯗꯒꯤ ꯑꯉꯥꯡ ꯅꯨꯄꯤ ꯂꯥꯏꯔꯤꯛ ꯂꯥꯏꯁꯨ ꯇꯝꯃꯤꯕ ꯈꯣꯠꯂꯤꯕꯁꯦ ꯄꯩꯁꯥꯁꯦ ꯚꯦꯟ ꯄꯩꯁꯥ ꯑꯗꯨ ꯑꯗꯥ ꯑꯁ ꯄꯩꯁꯥꯁꯦ ꯑꯣꯟꯊꯣꯛꯅ ꯆꯪꯈ꯭ꯔꯖꯥꯠꯅꯦ ꯑꯗꯨꯅꯅꯦ ꯄꯩꯁꯥꯁꯦ ꯂꯥꯛꯑꯦꯗꯣ ꯉꯥꯏ ꯑꯃꯠꯇ ꯂꯩꯍꯧꯗꯦ ꯌꯨꯝꯗ
ꯑꯗꯣ ꯑꯩꯅꯅꯦ ꯉꯁꯤ ꯐꯣꯟ ꯇꯧꯔꯛꯏꯁꯤꯁꯨ ꯑꯅꯝꯕꯅ ꯅꯪꯒ ꯋꯥ ꯑꯝꯇ ꯇꯥꯟꯅꯒꯦ ꯀꯩꯅꯣꯝꯇ ꯍꯪꯒꯦꯅꯅꯦ ꯇꯧꯔꯛꯏꯅꯦ
ꯍꯥꯏꯌꯣ ꯍꯥꯏꯌꯣ
ꯑ ꯅꯣꯏꯒꯤ ꯁꯣꯝꯗ ꯂꯧꯐꯝ ꯑꯃ ꯂꯩꯕꯗꯣ ꯑꯗꯨꯗꯣ ꯍꯟꯇꯛ ꯍꯥꯟꯅ ꯎ ꯎꯔꯝꯕ ꯃꯤꯗꯨ ꯎꯔꯔꯣꯏꯅ ꯍꯥꯏꯒꯨꯝ ꯇꯧꯋꯤꯅꯦ ꯑꯗꯨꯗꯨꯕꯨ ꯑꯩꯈꯣꯏꯅ ꯎꯕꯗ ꯌꯥꯕ꯭ꯔꯣ
ꯑꯦ ꯌꯥꯏꯌꯦ ꯌꯥꯏꯌꯦ ꯑꯗꯨꯒꯤꯗꯤꯅꯦ ꯑꯥ ꯀꯩꯅꯣ ꯇꯧꯔꯒ ꯃꯣꯏ ꯍꯥꯟꯅ ꯎꯕ ꯃꯤꯁꯤꯡꯗꯣ ꯑꯇꯣꯞꯄ ꯃꯣꯏꯒꯤ ꯑꯃ ꯂꯩꯈ꯭ꯔꯦꯕꯀꯣ ꯑꯗꯨꯒꯤ ꯑꯩꯈꯣꯏꯒꯤꯗꯣ ꯎꯖꯔꯔꯣꯏꯅ ꯍꯥꯏꯗꯣꯔꯛꯑꯦ ꯍꯥꯟꯅ ꯉꯜꯂꯤ ꯀꯥꯟꯗꯁꯨ ꯍꯥꯏꯗꯦ ꯍꯧꯖꯤꯛꯇ ꯂꯧ ꯃꯇꯝ ꯅꯛꯁꯜꯂꯛꯑ ꯀꯥꯟꯁꯤꯗ ꯍꯥꯏꯔꯛꯑꯦ ꯃꯣꯏꯗꯣꯍꯦ ꯑꯗꯨꯒꯤ ꯑꯩꯈꯣꯏꯁꯨ ꯀꯨꯏꯅꯒ ꯊꯥꯗꯣꯛꯑꯕꯅꯤꯅ ꯀꯅꯥꯅ ꯃꯤꯗꯣ ꯈꯤꯇꯪ ꯃꯕꯨꯛ ꯃꯄꯥꯎ ꯐꯕ ꯑꯃꯇ ꯌꯦꯡꯉꯒꯁꯨ ꯄꯤꯅꯤꯡꯉꯤꯗꯣ ꯅꯪꯅ ꯍꯥꯏꯔꯛꯄ ꯇꯥꯟꯗꯨꯝ ꯆꯥꯔꯦ
ꯑꯩꯅ ꯑꯩꯅ ꯍꯥꯟꯅ ꯎꯔꯝꯕꯗꯨꯗꯤꯅꯦ ꯑꯩꯈꯣꯏꯒꯤ ꯂꯧꯐꯝꯗꯨꯗꯤ ꯑꯃꯨꯛ ꯏꯁꯤꯡ ꯍꯥꯏꯗꯤ ꯋꯥꯡꯃꯟꯗꯅꯅꯦ ꯏꯁꯤꯡꯁꯦ ꯐꯪꯗꯕ ꯑꯗ ꯏꯁꯤꯡ ꯊꯥꯖꯟꯅꯕ ꯍꯣꯠꯅꯕꯗ ꯄꯩꯁꯥꯁꯦ ꯑꯗꯨꯗꯒꯤꯗꯤ ꯌꯥꯝ ꯆꯪꯉꯦꯕ ꯑꯗ ꯅꯍꯥꯟ ꯅꯦ ꯅꯣꯏꯒꯤ ꯂꯧ ꯎꯕꯗꯣ ꯍꯦꯛ ꯊꯦꯡꯅꯩꯕ ꯑꯗ ꯃꯥꯅ ꯍꯟꯗꯛ ꯎꯔꯔꯣꯏ ꯍꯥꯏꯔꯛꯄꯗꯨꯗ ꯑꯩꯁꯦ ꯃꯉꯣꯟꯗꯒꯤ ꯐꯣꯟ ꯅꯝꯕꯔꯁꯦ ꯂꯧꯔꯒ ꯇꯧꯔꯛꯏꯅꯦ
ꯑꯣ ꯌꯥꯏꯌꯦ ꯌꯥꯏꯌꯦ ꯑꯗꯨꯒꯤꯗꯤ ꯑꯁ ꯐꯅ ꯗꯨꯝ ꯐꯔꯦ ꯈꯪꯅꯗꯕ ꯑ ꯁꯛ ꯃꯥꯏ ꯈꯪꯅꯗꯕ ꯃꯤꯗ ꯄꯤꯁꯟꯅꯔꯣ ꯍꯌꯦꯡ ꯋꯥ ꯌꯥꯝꯅꯗꯣꯏ ꯁꯔꯨꯛ ꯈꯪꯅꯕ ꯅꯣꯏꯅ ꯑꯗꯨꯝ ꯇꯧꯔꯒ ꯎꯖꯕꯗꯨꯅ ꯐꯔꯦ ꯅꯣꯏꯁꯨ ꯑꯩꯈꯣꯏꯁꯨ ꯀꯥꯟꯅꯕ
ꯑꯗꯨꯅꯦ ꯑꯗꯨꯅꯦ ꯑꯩꯁꯨ ꯑꯇꯣꯞꯄꯒꯤ ꯎꯕꯗꯨꯗꯤ ꯇꯜꯂꯦꯕ ꯁꯛꯈꯪꯅꯕ ꯅꯣꯏꯒ ꯎꯕꯅ ꯐꯩꯌꯦꯅꯅꯦ ꯑꯩꯁꯨ
ꯍꯣꯏ ꯍꯣꯏ ꯑꯣ ꯍꯣꯏ ꯍꯣꯏ ꯑꯗꯨꯏꯗꯤꯅꯦ ꯑ ꯀꯩꯅꯣ ꯇꯧꯔꯁꯤ ꯑꯀꯨꯞꯄ ꯃꯔꯣꯟꯗꯣ ꯑꯃꯨꯛꯅꯦ ꯑꯩꯈꯣꯏ ꯑꯅꯤꯅꯁꯨ ꯍꯥꯏꯅꯔꯦ ꯅꯨꯄꯥ ꯃꯁꯦꯟꯁꯨ ꯑꯃꯨꯛ ꯍꯥꯏꯅꯕ ꯀꯩꯅꯣ ꯇꯧꯍꯜꯂꯁꯦ ꯍꯥꯏꯗꯤ ꯑꯩꯈꯣꯏꯅ ꯌꯥꯝ ꯀꯟꯅ ꯀꯨꯞꯅꯁꯨ ꯈꯪꯕ ꯅꯠꯇ꯭ꯔꯕꯅꯤꯅꯀꯣ
ꯍꯣꯏ ꯑꯗꯣ ꯅꯣꯏꯒꯤ ꯁꯪꯒꯗꯕ ꯃꯇꯝꯗꯣ ꯑꯃ ꯍꯥꯏꯔꯛꯑꯣ ꯑꯗꯨ ꯑꯩꯈꯣꯏ ꯅꯨꯄꯥꯗꯨꯁꯨ ꯊꯥꯔꯛꯑꯒꯦ ꯋꯥꯔꯤ ꯑꯝꯇꯪ ꯐꯖꯅ ꯁꯥꯟꯅꯊꯣꯛꯅꯕ
ꯍꯣꯏ ꯍꯣꯏ ꯍꯣꯏ ꯌꯥꯏꯌꯦ ꯌꯥꯏꯌꯦ ꯆꯥꯛ ꯏꯁꯤꯡꯒ ꯆꯥꯔꯕ꯭ꯔꯣ ꯅꯣꯏꯕꯣ
ꯆꯥꯛꯀ ꯆꯥꯔꯦ ꯆꯥꯔꯦ ꯅꯪꯗꯤ ꯆꯥꯔꯕ꯭ꯔꯣ
ꯑꯣ ꯑꯩꯁꯨ ꯆꯥꯔꯦ ꯉꯁꯤꯗꯤ ꯁꯨꯇꯤ ꯅꯨꯃꯤꯠꯅꯦꯅ ꯈꯔ ꯉꯟꯅ ꯍꯦꯛ ꯆꯥꯔꯒ ꯄꯣꯊꯥꯅꯔꯁꯦꯅ ꯇꯧꯅꯔꯕ
ꯎꯝ
ꯑꯣ ꯑꯗꯨꯗꯤꯅꯦ ꯃꯇꯝꯗꯣ ꯑꯩ ꯑ ꯁꯪꯕꯗꯣ ꯌꯦꯡꯉꯒꯅꯦ ꯅꯪꯒꯤ ꯁꯤ ꯅꯝꯕꯔꯁꯦ ꯑꯗꯨꯝ ꯄꯥꯏꯔꯤ ꯅꯠꯇ꯭ꯔꯣ ꯅꯪꯒꯤ ꯅꯠꯇ꯭ꯔꯣ
ꯍꯣꯏ ꯄꯥꯏꯔꯤꯌꯦ ꯁꯤꯗ ꯗꯨꯝ ꯄꯥꯎꯗꯣ ꯍꯥꯏꯔꯛꯑꯣ ꯅꯪ ꯗꯣ ꯍꯥꯟꯅ ꯍꯪꯉꯣ ꯑꯗꯨꯒ ꯌꯥꯔꯦ ꯍꯥꯏꯕ ꯀꯥꯟꯗ ꯑꯈꯣꯏꯁꯨ ꯁꯤꯗꯒꯤ ꯍꯥꯏꯒꯠꯂꯛꯑꯒꯦꯕ
ꯍꯣꯏ ꯍꯣꯏ ꯑꯈꯣꯏꯁꯨ ꯂꯥꯛꯇꯧꯕꯗꯤ ꯂꯩꯌꯦꯕꯀꯣ ꯑꯗꯣ ꯑꯗꯨꯝꯅꯦ ꯑꯈꯣꯏꯅ ꯂꯥꯛ ꯄ ꯀꯥꯟꯗꯕꯨ ꯑꯣꯏꯔꯣ ꯅꯪꯅ ꯂꯥꯛꯄ ꯑꯣꯏꯔꯣ ꯑꯗꯨꯗꯤ ꯏꯕꯥꯅꯤ ꯑꯗꯨꯝ ꯍꯥꯏꯅꯔꯁꯤꯁꯦ ꯑꯩꯈꯣꯏꯅ ꯂꯥꯛꯄꯗ ꯑꯗꯨꯝ ꯂꯥꯛꯑꯁꯨ ꯌꯥꯏ ꯅꯣꯏꯅ ꯑꯃꯨꯛ ꯂꯝꯕꯤ ꯂꯝꯇꯥ ꯑꯃꯨꯛ ꯂꯥꯛꯅꯗꯣꯏ ꯁꯔꯨꯛꯁꯨ
ꯍꯣ ꯑꯗꯣ ꯃꯤꯗꯤ ꯂꯧꯁꯨ ꯎꯅꯈ꯭ꯔꯕꯅꯤꯅꯅꯦ ꯅꯪ ꯅꯨꯄꯥꯗꯨꯗ ꯍꯧꯖꯤꯛ ꯍꯥꯏꯐꯦꯠꯇꯪ ꯍꯪꯉꯛꯑꯣ ꯑꯗꯨꯗꯨꯒ ꯑꯩ ꯉꯥꯏꯔꯝꯃꯒꯦ ꯐꯣꯟꯗꯣ ꯑꯃꯨꯛ ꯇꯧꯕꯤꯔꯛꯑꯣꯀꯣ ꯑꯗꯨꯗꯤ
ꯍꯣꯏ ꯍꯣꯏ ꯍꯣꯏ ꯌꯥꯝ ꯀꯩꯅꯣ ꯇꯧꯔꯒꯦ ꯑꯩ ꯊꯨꯅ ꯑꯗꯨꯝ ꯍꯥꯏꯔꯛꯑꯒꯦ
ꯑꯥ ꯍꯣ ꯍꯣ ꯍꯣꯏ ꯊꯝꯃꯒꯦ ꯑꯗꯨꯗꯤ
ꯍꯣꯏ ꯍꯣꯏ ꯊꯝꯃꯣ ꯊꯝꯃꯣ
ꯑꯝ